ꯀꯩꯗꯧꯔꯤꯅꯣ
ꯅꯈꯣꯟ ꯇꯗꯦ
ꯀꯦꯗꯧꯔꯤ ꯅꯣ
ꯅ ꯈꯣꯟ ꯇꯥꯗꯦ ꯀꯔꯤꯒꯤꯔꯣ ꯂꯥꯎꯠ ꯏꯁꯄꯤꯀꯔ ꯊꯝꯐꯝ ꯂꯩꯇꯦ
ꯑꯣ ꯂꯥꯎꯠꯁꯄꯤꯀꯔ ꯂꯩꯇꯦ ꯀꯩꯗꯧꯔꯤꯅꯣ
ꯀꯩꯁꯨ ꯇꯧꯗꯦ ꯁꯨꯝ ꯂꯩꯌꯦ
ꯑꯣ ꯅꯣꯏꯣꯏ ꯀꯥꯏꯗ ꯆꯠꯂꯦ ꯍꯥꯏꯕꯅꯣ ꯁꯤ
ꯀꯣꯏꯕ ꯆꯠꯄ
ꯑꯣ ꯅꯨꯡꯉꯥꯏꯔꯤꯅꯦ ꯅꯣꯏꯗꯤ
ꯅꯨꯡꯉꯥꯏꯕꯅꯦ ꯅꯨꯡꯉꯥꯏꯕꯅꯦ
ꯀꯩ ꯍꯤꯟꯖꯥꯡ ꯆꯥꯔꯒꯦ ꯑꯌꯨꯛꯛꯇꯤ
ꯀꯪꯁꯣꯏ ꯆꯥꯏꯌꯦ
ꯑꯣ ꯑꯩꯗꯤ ꯆꯥꯛ ꯊꯣꯡꯗ꯭ꯔꯤꯗ
ꯊꯦꯡꯈ꯭ꯔꯦ ꯊꯦꯡꯈ꯭ꯔꯦ ꯆꯈꯥꯎ ꯁꯣꯛꯀꯅꯤ ꯉꯟꯇꯥ ꯆꯥꯛ ꯆꯥꯎꯋꯣ
ꯑꯩ ꯍꯧꯒꯠꯄ ꯀꯨꯏꯗ꯭ꯔꯤ ꯁꯥꯃꯟꯕꯒꯤ ꯉꯔꯥꯡ ꯅꯨꯡꯗꯥꯡ ꯇꯨꯝꯕ ꯌꯥ ꯗ꯭ꯔꯦ
ꯀꯔꯤꯇꯧꯒꯤꯔꯣ
ꯁꯥꯕꯒꯤ ꯇꯨꯝꯕ ꯌꯥꯗ꯭ꯔꯦꯅꯦ
ꯍꯧꯖꯤꯛꯇꯤ ꯀꯩꯗꯧꯔ ꯂꯩꯔꯤꯅꯣ
ꯑꯁꯨꯝ ꯂꯩꯗꯥ
ꯑꯣ
ꯑꯩꯗꯤ ꯑꯩꯁꯨ ꯑꯗꯨꯝ ꯂꯩꯌꯦ ꯃꯦꯖꯤꯛꯁꯦ ꯁꯅꯥꯔꯒ ꯂꯩꯌꯦ
ꯑꯣ ꯌꯥꯝ ꯐꯩꯌꯦ ꯌꯥꯝ ꯐꯩꯌꯦ
ꯀꯅꯥ ꯀꯅꯥ ꯂꯩꯒꯦ ꯅꯣꯏ ꯅꯣꯏ ꯑꯅꯤ ꯈꯛꯇꯔꯣ
ꯏꯇꯣꯝꯇ ꯂꯩꯌꯦ ꯍꯧꯖꯤꯛꯇꯤ
ꯅꯣꯏ ꯉꯔꯥꯡ ꯃꯤ ꯁꯤꯕꯗꯣ ꯅꯨꯄꯤꯔ ꯥ
ꯑꯣ ꯅꯨꯄꯤꯅꯦ ꯍꯅꯨꯕꯤ
ꯑꯣ ꯑꯩꯗꯤ ꯅꯨꯄꯥ ꯑꯣꯏꯕ꯭ꯔꯥ ꯈꯟꯕ
ꯅꯨꯄꯤ ꯁꯤꯕꯅꯦ ꯑꯁꯃꯥ ꯂꯥꯏꯅꯥꯒꯨꯝꯕ ꯂꯩꯌꯦ ꯍꯥꯏꯌꯦ ꯑꯗꯨꯒꯤ ꯍꯥꯔ꯭ꯇ ꯄ꯭ꯔꯣꯕ꯭ꯂꯦꯝꯁꯨ ꯈꯔ ꯂꯩꯕ ꯑꯗꯨꯒꯤ ꯁꯤꯕ
ꯑꯩꯗꯤ ꯅꯨꯄꯥ ꯑꯣꯏꯕ꯭ꯔꯥ ꯈꯟꯕ ꯅꯨꯄꯤ ꯑꯣꯏꯔ ꯂꯩꯔꯝ ꯃꯤꯅꯦ
ꯄꯥꯏ ꯂꯩꯇ꯭ꯔꯦ
ꯂꯣꯏꯈ꯭ꯔꯦ ꯐꯨꯅꯔꯦꯜ ꯁꯥꯔꯚꯤꯁꯇꯤ
ꯑꯁ ꯍꯧꯖꯤꯛ ꯄꯨꯡ ꯑꯅꯤꯗ ꯍꯧꯒꯅꯤ ꯃꯣꯏꯗꯤ ꯊꯦꯡꯕꯅꯦ ꯄꯨꯡ ꯑꯅꯤꯗ ꯍꯧꯒꯅꯤ ꯑꯗꯨꯒ ꯄꯨꯡ ꯃꯔꯤ ꯄꯨꯡ ꯃꯉꯥ ꯇꯔꯨꯛ ꯑꯃꯝꯕꯗ ꯐꯨꯝꯕ ꯆꯠꯀꯅꯤ
ꯑꯣ ꯌꯥꯝ ꯇꯣꯡꯉꯥꯜꯂꯦꯗ
ꯎꯝ ꯍꯤꯄꯣ ꯍꯤꯄꯣ ꯁꯤꯗ ꯅꯪ ꯃꯤꯒ ꯋꯥꯔꯤ ꯁꯥꯅꯅꯤꯡꯕ꯭ꯔꯥ ꯅꯪꯒ ꯁ ꯁꯅꯧꯋꯣ ꯎꯝ ꯍꯂꯣ
ꯅꯨꯡꯁꯥ ꯁꯥꯕ꯭ꯔꯥ
ꯍꯥꯥ
ꯅꯨꯡꯁꯥ ꯌꯥꯝ ꯁꯥꯕ꯭ꯔꯥ
ꯍꯧꯖꯤꯛ ꯅꯣꯡ ꯆꯨꯔꯛꯀꯦ ꯇꯧꯋꯦ ꯃꯤ ꯁꯤꯕꯒꯤ
ꯑꯣ
ꯑꯩꯈꯣꯏ ꯑꯩꯈꯣꯏꯗꯤ ꯌꯥꯝ ꯁꯥꯔ ꯂꯩꯌꯦ
ꯀꯝꯄ꯭ꯂꯦꯟ ꯑꯣ ꯑꯩꯈꯣꯏꯗꯤ ꯍꯧꯖꯤꯛ ꯈꯛ ꯏꯪꯉꯦ ꯑꯌꯨꯛꯇꯤ ꯈꯔ ꯌꯥꯝ ꯁꯥꯕ ꯏꯁꯦ ꯇꯧꯅꯤꯡꯉꯥꯏꯅꯤꯀꯣ ꯎꯝ ꯅꯝꯕꯔ ꯅꯝꯂꯒ
ꯑꯗꯨ ꯊꯣꯛꯈ꯭ꯔꯕ
ꯑꯥ ꯑꯗꯨ ꯊꯣꯛꯈ꯭ꯔꯦ ꯍꯣꯏ
ꯑꯣ ꯒꯩꯌꯦꯅ
ꯅꯨꯄꯤꯝꯒꯤ ꯁꯤ ꯆꯩꯅꯤꯗꯨ ꯂꯩꯔ ꯅꯨꯛꯇꯤ ꯃꯥꯒꯤꯦꯅꯝꯕꯅꯤꯔꯒ ꯂꯩ
ꯎꯝ
ꯏ ꯇ ꯇꯧꯉ ꯇ ꯇꯒꯗꯕꯅꯦ ꯍꯦ ꯄꯪꯇꯧ ꯇꯧꯕ ꯌꯥꯗꯦ ꯅꯪ ꯀ ꯇꯨ ꯀꯔꯟ ꯇꯧꯕ ꯍꯧꯔꯦ ꯁꯤꯁꯦ ꯌꯨꯝꯗ ꯀ ꯇꯧꯗꯦ ꯉꯁꯥꯏꯒꯤ ꯉꯁꯥꯏꯁꯤꯡ ꯁ꯭ꯀꯣꯜ ꯂꯩ ꯍꯥꯏ ꯇꯧꯔꯁꯨ ꯄꯩꯈꯥ ꯇꯦ ꯍꯥꯏ ꯑꯕꯦꯅ ꯑꯩꯒꯤ ꯐꯣꯟ ꯄꯥꯏꯅꯒꯆꯥ ꯄꯄ
ꯎꯝ
ꯑꯗꯨꯒꯤ ꯇꯧꯍꯧꯗꯕ ꯄꯥꯏꯁꯨ ꯄꯥꯏꯈꯥ ꯇ ꯑꯕ꯭ꯔꯣ
ꯇꯥꯏꯌꯦꯦ ꯇꯥꯏꯌꯦ ꯇꯥꯗ꯭ꯔꯣ
ꯂꯥꯎꯗ ꯁꯄꯀꯔ ꯊꯝꯅꯤ ꯃꯥ ꯂꯥꯎꯠ ꯁꯄꯀꯔ ꯂꯥꯏꯇꯅꯦꯍꯦ
ꯀꯔꯤ ꯂꯥꯎ ꯁꯄꯤꯀꯔ
ꯎꯝ ꯎ
ꯊꯝꯅꯤꯡꯒꯅ ꯊꯝꯅꯤꯡꯒꯅ
ꯃꯇꯝ ꯑꯃꯅꯤꯍꯦ ꯑꯁ ꯖꯥꯅꯤꯍꯦ ꯍꯦꯟꯗꯁꯦ ꯉꯁꯥ ꯍꯤꯗꯥꯛ ꯂꯧꯕ ꯆꯠꯄ ꯍꯤꯗꯥꯛ ꯃꯃꯟ ꯇꯥꯡꯃꯟꯕꯒꯤ
ꯅꯣꯏ ꯑꯉꯥꯡꯒꯤ ꯁꯪꯒꯣꯝ ꯃꯍꯤꯗꯨꯣ ꯂꯧꯈ꯭ꯔꯕ
ꯂꯧꯗ꯭ꯔꯤ ꯂꯧꯗ꯭ꯔꯤ ꯂꯧꯅꯤꯡꯉꯥꯏ ꯄꯩꯁꯥ ꯊꯥꯔꯛꯑꯣ ꯍ ꯍꯗꯂ ꯂꯥꯎꯅꯤꯡꯌꯥ ꯄꯩꯁꯥ ꯊꯔ ꯑꯣ ꯄꯩꯁꯥ ꯂꯩꯗ
ꯍ
ꯍꯧꯖꯤꯛ ꯄꯩꯁꯥ ꯇꯥꯟꯕꯁꯨ ꯑꯁ ꯀꯣꯟꯅꯔꯣꯏꯅꯦ ꯑꯗꯨꯒꯤ ꯈꯔ ꯏꯟꯚꯦꯁ ꯇꯧꯕꯤꯌꯨꯅꯦ ꯅꯣꯏ ꯄꯦꯁꯥ ꯄꯥꯏꯕꯤꯁꯤ
ꯑꯦ ꯈꯪꯗ꯭ꯔꯦ ꯈꯪꯗ꯭ꯔꯦ
ꯎ ꯍꯤꯖꯥꯛ ꯆꯈꯔꯦ ꯍꯣꯏ
ꯅꯪꯒꯤ ꯍꯤꯗꯥꯛꯅ ꯀꯩꯒꯤ ꯍꯤꯗꯥꯛꯅꯣ
ꯑꯩꯒꯤ ꯍꯤꯗꯥꯛꯅꯦ ꯑꯩꯒꯤ ꯍꯤꯗꯥꯛ ꯇꯥꯡꯕꯗꯨꯒ
ꯑꯣ ꯑꯃꯨꯛ ꯉꯁꯤ ꯆꯦꯛꯑꯞ ꯆꯠꯄ꯭ꯔꯥ
ꯇꯤꯛꯀꯞ ꯆꯠꯇꯦ ꯍꯤꯗꯥꯛ ꯆꯥꯅꯤꯉꯥꯏ ꯈꯔ ꯋꯥꯠꯄ ꯑꯗꯨꯒꯤ ꯂꯧꯕ ꯆꯠꯄ
ꯑ
ꯇꯥꯡꯃꯥꯟꯕꯤ ꯍꯤꯗꯥꯛ ꯀꯦꯞꯁꯨ ꯇꯔꯨꯛ ꯇꯔꯦꯠꯇ ꯐꯥꯏꯚ ꯍꯟꯗ꯭ꯔꯦꯠ ꯉꯥꯛꯇꯅꯦ ꯋꯥꯟ ꯏꯁꯇ꯭ꯔꯤꯞꯇ ꯐꯥꯏꯚ ꯍꯟꯗ꯭ꯔꯦꯠꯅꯤꯅꯦ ꯀꯤꯅꯤ ꯌꯣꯜꯂꯒ ꯍꯤꯗꯥꯛ ꯆꯥꯕ ꯍꯧꯔꯅꯤ
ꯋꯥꯠꯂꯤꯗ ꯆꯥꯔꯛꯈꯤꯗꯣꯏꯅꯤ
ꯆꯥꯔꯛꯈꯤꯅꯤ ꯑꯉꯥꯡ ꯄꯣꯛꯄ ꯂꯣꯏꯕ ꯃꯇꯨꯡꯁꯨ ꯆꯔꯥꯈꯅꯤ ꯍꯥꯎꯕꯗ ꯉꯥꯏꯔꯤꯌꯦ
ꯎꯝ
ꯅꯪꯅꯦ ꯉꯁꯤ ꯊꯕꯛ ꯆꯠꯇ꯭ꯔꯣ
ꯅꯌꯦ
ꯑꯣ
ꯁꯥꯃꯅꯤ ꯀꯣ ꯏꯁ ꯀꯩꯁꯨ ꯇꯧꯅꯤꯡ ꯉꯥꯏ ꯂꯩꯇꯔꯦꯍꯦ
ꯎꯝ ꯉꯔꯥꯡ ꯀꯁꯝ ꯆꯥꯕ ꯅꯨꯄꯥꯗꯣ ꯑꯗꯨꯗꯤ ꯀꯣꯜ ꯇꯧꯕꯤꯕ꯭ꯔꯣ
ꯇꯧꯋꯦ ꯉꯁꯥꯏ ꯇꯧꯔ
ꯉꯁꯤꯗꯤ ꯀꯔꯤ ꯇꯧꯏ ꯍꯥꯏꯕ꯭ꯔꯣ
ꯉꯁꯤ ꯂꯩꯕ ꯃꯥꯜꯂꯦ ꯃꯥ
ꯑꯣ ꯑꯗꯣ ꯃꯣꯏ ꯊꯕꯛ ꯀꯔꯤ ꯇꯧꯒꯅꯤ ꯍꯥꯏꯕ꯭ꯔꯣ
ꯎꯪ ꯗꯦꯠ ꯇꯨꯗ ꯑꯃꯨꯛ ꯀꯧꯔꯛꯀꯅꯤ ꯍꯥꯏꯕꯒꯨꯝ
ꯗꯦꯠ ꯇꯨ ꯉꯁꯤ ꯗꯦꯠ ꯀꯌꯥꯔꯣ ꯉꯁꯤ ꯗꯦꯠ ꯇꯣꯏꯟꯇꯤꯁꯤꯛꯁ ꯁꯤꯛꯁ ꯔꯥ ꯑꯁ ꯑꯗꯨꯗꯤ ꯗꯦꯠ ꯇꯣꯏꯟꯇꯤꯁꯤꯛꯁ ꯇꯣꯏꯟꯇꯤꯁꯦ ꯍꯞꯇꯥ ꯑꯃ ꯈꯤꯇꯪ ꯍꯦꯟꯅ ꯂꯩꯒꯅꯤꯅꯦ ꯇ꯭ꯋꯦꯟꯇ ꯁꯤꯛꯁ ꯇ꯭ꯋꯦꯟ ꯁꯦꯟꯇ ꯑꯩꯠ ꯅꯥꯏꯟ ꯊ ꯍꯞꯇꯥ ꯑꯃꯒꯨꯝꯕ ꯂꯩꯌꯦ
ꯎꯝ ꯑꯥꯗ ꯂꯩꯁꯥꯕꯤ ꯑꯃ ꯂꯩꯕꯗꯣ
ꯑꯥ
ꯎꯝ ꯁꯤ ꯐꯖꯅ ꯁꯥꯕ ꯃꯥꯜꯂꯦ ꯍꯟꯗꯛꯇꯤꯀꯣ
ꯎꯋꯦ ꯎꯋꯦ ꯉꯔꯥꯡ ꯄꯥꯎ ꯐꯥꯎꯅꯩꯑ ꯐꯖꯩꯌꯦ ꯐꯖꯅ ꯁꯥꯑꯣ ꯑꯩꯅ ꯍꯥꯏꯕ ꯐꯖꯕ꯭ꯔꯅꯦ ꯍꯥꯏ ꯑꯣ ꯐꯖꯩ ꯏꯆꯝ ꯆꯝꯅ ꯐꯖ ꯐꯖꯩꯌꯦ ꯑꯩꯅ ꯍꯥꯏꯕ ꯑꯗꯨꯒꯤ ꯑꯁ ꯑꯥ ꯍꯣꯏ ꯌꯥ ꯂꯣꯏ ꯃꯤꯅ ꯌꯥꯝ ꯐꯖꯩꯌꯦ ꯌꯥꯝꯅ ꯍꯥꯏꯔꯛꯑꯦ ꯍꯥꯏꯕ ꯑꯗꯨꯒꯤ ꯑꯣꯗꯔꯁꯨ ꯂꯥꯛꯑꯦ ꯍꯥꯏꯕ ꯑꯩꯅ ꯑꯁ ꯄꯩꯁꯥ ꯇꯥꯜꯂꯨꯅꯦ ꯅꯅꯥꯎ ꯐꯤꯁꯨ ꯁꯨꯍꯜꯂꯣ ꯅꯅꯥꯎ ꯅꯨꯄꯤꯁꯨ ꯗꯨꯃꯥꯏ ꯍꯥꯏꯌꯦ ꯏꯅꯥꯎ ꯅꯨꯄꯤ ꯐꯤ ꯁꯨꯅꯤꯡꯗꯦ ꯐꯤ ꯁꯥꯅꯤꯡ ꯗꯤ ꯍꯥꯏꯌꯦ ꯍꯥꯏꯌꯦ
ꯑꯣ
ꯑꯩꯁꯨ ꯑꯗꯨ ꯀꯂꯔꯗꯣ ꯏꯁꯀ꯭ꯔꯤꯟ ꯁꯨꯠ ꯇꯧꯔꯒ ꯊꯝꯕꯅꯦꯕ ꯈꯪꯗꯦ ꯀꯅꯥ ꯀꯅꯥꯅꯣ ꯀꯅꯥ ꯀꯅꯥꯅ ꯑꯣꯗꯔ ꯇꯧꯕꯔ ꯈꯪꯗꯦ ꯃꯤꯡꯗꯤ ꯍꯥꯏꯔꯦ ꯑꯣꯗꯔ ꯂꯥꯛꯑꯦ ꯍꯥꯏꯌꯦ
ꯑꯥ
ꯑꯩꯁꯨ ꯎꯝ ꯑꯩꯁꯨ ꯀ꯭ꯂꯥꯁ ꯆꯠꯇꯔꯦ ꯃꯥ ꯐꯤ ꯁꯥꯔꯒ ꯑꯗꯨꯝ ꯂꯩꯕꯅꯦ ꯑꯩꯁꯨ ꯏꯃꯥꯒꯤ ꯑꯗꯨ ꯀꯂꯔꯗꯣ ꯑꯣꯗꯔ ꯇꯧꯔꯒ ꯄꯩꯁꯥ ꯂꯩꯕ ꯃꯇꯝꯗ ꯃꯤ ꯗꯨ ꯁꯨꯍꯜꯂꯒ ꯇꯧꯁꯤꯔꯥ ꯈꯟꯕ ꯑꯗꯨ ꯀꯂꯔ ꯐꯖꯩꯕ ꯑꯗꯨꯒꯤ ꯃꯥꯅ ꯍꯥꯟꯈ꯭ꯔꯦ ꯂꯣꯟꯗꯤ ꯐꯤ ꯁꯨꯔꯒ ꯂꯩꯕꯅꯤꯅ ꯐꯤ ꯁꯥꯔꯒ ꯂꯩꯕꯅꯤꯅ
ꯎꯝ ꯕꯛ ꯂꯩꯇꯕꯅꯤꯅ ꯑꯅꯧ ꯑꯅꯧꯕꯗꯨ ꯌꯦꯡꯉꯒ ꯁꯥꯔꯝꯅꯤ
ꯎꯝ ꯃꯥꯁꯦ ꯏꯟꯁꯇꯥꯒ꯭ꯔꯥꯝꯅ ꯌꯦꯡꯕꯅꯦ ꯍꯥꯏꯕꯀꯣ ꯑꯩꯁꯨ ꯁꯤ ꯇꯃꯦꯡꯂꯣꯡꯒꯤ ꯀꯩꯅꯣꯝꯗꯣ
ꯍꯤ ꯍꯤ ꯍꯤ ꯍ ꯅꯩꯔꯦꯍꯦ
ꯋꯥꯔꯅꯤꯡ ꯊꯤꯔꯁꯨ ꯌꯥꯗꯦꯅꯦ
ꯎꯝ
ꯅꯣꯛꯅꯤꯡꯉꯦ ꯂꯣꯏꯔꯦ ꯂꯣꯏꯔꯦ ꯑꯗꯨꯗꯒꯤ ꯎꯕꯅꯦꯕ ꯑꯩꯁꯨ ꯃꯣꯏ ꯋꯦꯕꯤꯡ ꯁꯦꯟꯇꯔꯗꯒꯤꯀꯣ ꯑꯗꯨ ꯑꯗꯒꯤ ꯎꯕꯅꯦꯕ
ꯑꯥ
ꯅꯪꯗꯤ ꯄꯩꯁꯥ ꯐꯪꯈ꯭ꯔꯕ꯭ꯔꯣ
ꯑ ꯋꯥꯒꯅꯤꯍꯦ
ꯄ꯭ꯔꯣꯁꯦꯁ ꯀꯌꯥꯃꯨꯛ ꯆꯠꯂꯦ ꯍꯥꯏꯕ꯭ꯔꯣ
ꯎꯝ ꯍꯥꯎꯗ꯭ꯔꯤ
ꯑꯣ
ꯉꯔꯥꯡꯕ ꯁꯦꯔꯥꯟ ꯇꯨꯔꯥꯟ ꯊꯥꯕꯒꯤꯀꯣ
ꯑꯣꯥ
ꯎꯝ ꯎꯝ ꯎꯝ ꯎꯝ ꯎꯝꯝ ꯎꯝ ꯎꯝ ꯅꯣꯏ ꯅ ꯏꯅꯥꯎꯅꯄꯤ ꯑꯩꯈꯣꯏꯗꯤ ꯂꯩꯕ꯭ꯔꯣ
ꯉꯔꯥꯡ ꯃꯤ ꯁꯤꯕꯒꯤ ꯌꯨꯝꯗ ꯁꯪꯕ ꯆꯠꯄꯒꯤ ꯇꯨꯝꯃꯦ ꯄꯨꯡ ꯃꯔꯤ ꯑꯗꯨꯋꯥꯏꯗ ꯍꯜꯂꯛꯄꯒꯤꯀꯣ ꯑ ꯁꯨꯛ ꯇꯨꯝ ꯇꯨꯝꯗ꯭ꯔꯦ ꯑꯗꯨꯒꯤ ꯄꯣꯊꯥꯔꯒ ꯂꯩꯑꯦ
ꯑꯣ
ꯊꯝꯃꯔꯒꯦ ꯌꯥꯕ꯭ꯔꯣ
ꯉꯥꯏꯈꯤ ꯀꯔꯤꯅꯣ ꯍꯦ
ꯉꯥꯡꯗꯕ ꯀꯨꯏꯕꯒꯤ ꯌꯥꯝ ꯉꯥꯡꯅꯤꯡꯕ ꯃꯥꯜꯂꯦꯀꯣ
ꯑꯩꯒ ꯋꯥꯔꯤꯁꯤꯅꯕ ꯅꯨꯡꯉꯥꯏꯕ꯭ꯔꯣ
ꯅꯩꯔꯦꯍꯦ ꯅꯪꯅ
ꯅꯩꯕꯅꯦ ꯅꯩꯕꯅꯦ
ꯎꯝ ꯀꯩꯀꯩ ꯃꯈꯣꯟꯅꯣ ꯌꯥꯝ ꯇꯥꯏꯅ
ꯑꯁ ꯑꯃ ꯁꯤꯗ ꯚꯤꯗꯤꯑꯣ ꯀꯟꯅ ꯌꯦꯡꯕ ꯃꯥꯒꯤ ꯇꯥꯟ ꯅꯨꯡꯉꯥꯏꯕ ꯃꯥꯁꯨ
ꯐꯥꯔꯦ ꯐꯥꯔꯦ
ꯌꯥꯔꯦꯀꯣ ꯑꯥ ꯑꯥ ꯃꯪ ꯐꯥꯔꯁꯦ ꯎꯝ ꯍꯣꯔꯦꯟꯗ꯭ꯔ ꯨ ꯀꯥ ꯂꯩꯔꯗꯤ ꯃꯨ ꯀꯣꯜ ꯇꯧꯔꯛ ꯀꯦ
ꯍꯣꯏ ꯍꯣꯏ ꯍꯣꯏ ꯐꯔꯦ ꯐꯔꯦ ꯑꯗꯨꯗꯤ ꯎꯝ